ꯍꯜꯂꯣ ꯑꯣꯍꯣ ꯀꯩꯗꯧꯔꯤꯒꯦ
ꯁꯨꯝ ꯂꯩꯔꯝꯃꯤꯅꯦ ꯗꯗꯥꯗꯤ ꯀꯩꯇꯧꯔꯤꯒꯦ
ꯑ ꯑꯩꯗꯤ ꯑꯗꯨꯝ ꯆꯥꯛ ꯇꯣꯛꯑꯀꯥꯟꯗ ꯑꯗꯨꯝ ꯐꯝꯃꯝꯃꯤꯌꯦ
ꯑꯣ ꯀꯩ ꯃꯊꯦꯜ ꯆꯥꯕꯤꯔꯒꯦ
ꯉꯁꯤꯒꯤ ꯃꯊꯦꯜꯗꯣ ꯉꯁꯤꯗꯤ ꯃꯊꯦꯜ ꯈꯔ ꯌꯥꯝꯃꯦ
ꯎꯝ
ꯉꯥꯁꯤꯗꯤ ꯑꯩꯈꯣꯏꯒꯤ ꯍꯤꯡꯒꯣꯜ ꯄꯝꯕ ꯁꯧꯒꯤ ꯑꯃ ꯇꯧꯔꯦ ꯏꯃꯥꯅ ꯑꯗꯩꯗꯤ ꯉꯥꯗꯣ ꯈꯣꯏꯃꯥꯅ ꯉꯁꯥꯏ ꯄꯨꯈ꯭ꯔꯤꯗ ꯏꯟ ꯆꯤꯡꯉꯨꯕꯅꯦꯕꯀꯣ ꯑꯩꯈꯣꯏ ꯄꯨꯈ꯭ꯔꯤ ꯂꯩꯕꯀꯣ
ꯎꯝ
ꯑꯗꯩꯗꯨꯗ ꯀꯩꯅꯣ ꯌꯥꯎꯔꯝꯃꯦ ꯑꯩꯈꯣꯏꯒꯤ ꯇꯨꯡꯍꯟꯕꯤꯗꯣ
ꯎꯝ
ꯈꯔ ꯐꯔꯦꯅ ꯈꯔ ꯇꯥꯎꯔꯦ
ꯑꯥ
ꯑꯗꯨꯒ ꯃꯔꯣꯛ ꯑꯝ ꯃꯦꯠꯂꯦ ꯑꯣ ꯀꯩꯅꯣ ꯃꯈꯣꯏꯒꯤ ꯚꯦꯂꯦꯟꯇꯤꯗ ꯈꯪꯕ꯭ꯔꯥ
ꯑꯥ ꯈꯪꯉꯦ
ꯑꯗꯨꯃ ꯃꯦꯜꯂꯦ ꯑꯗꯨꯒ ꯄꯥꯛꯅꯝꯗꯣ ꯈꯪꯕ꯭ꯔꯣ ꯕꯤꯁꯣꯟꯅꯣ ꯄꯥꯛꯅꯝꯗ
ꯈꯪꯉꯦ ꯈꯪꯉꯦ
ꯑꯗꯨꯒ ꯑꯃ ꯄꯥꯡꯅꯝ ꯇꯧꯔꯦ
ꯎꯝ
ꯉꯁꯤꯗꯤ ꯐꯅꯥꯌꯥꯟ ꯆꯥꯒ꯭ꯔꯦ
ꯑꯍꯥꯎꯕ ꯉꯥꯛꯇꯅꯤꯅꯦ ꯉꯁꯤꯗꯤ
ꯅꯪꯗꯤ ꯀꯔꯤ ꯀꯔꯤ ꯆꯥꯔꯒꯦ
ꯑꯩꯁꯨ ꯉꯁꯤꯗꯣ ꯁꯧꯒ꯭ꯔꯤ ꯑꯃ ꯊꯣꯡꯉꯦ
ꯑ
ꯑꯗꯨꯗꯨꯒ ꯑꯩꯗꯤ ꯀꯩꯁꯨꯝ ꯇꯧꯗ꯭ꯔꯦꯗ ꯑꯗꯨꯝ ꯃꯣꯔꯣꯛ ꯃꯦꯠꯂꯒ ꯑꯗꯨꯝ ꯂꯣꯏꯁꯤꯟꯒ꯭ꯔꯦ
ꯑꯣ ꯑꯣ ꯁꯤ ꯉꯥꯏꯔꯦꯕ ꯏꯃꯥ ꯍꯣꯏ ꯕꯕꯥ ꯍꯣꯏꯗꯤ ꯀꯥꯏ ꯀꯥꯏ ꯆꯠꯅꯒ꯭ꯔꯕ
ꯊꯕꯛ ꯆꯠꯊꯣꯛꯅꯒꯤꯕ ꯍꯧꯖꯤꯛꯁꯦ ꯑꯗꯨꯗꯨꯒꯤ ꯍꯧꯖꯤꯛꯀꯥꯟꯖꯤꯕꯨ ꯗꯗꯥꯖꯤꯕꯨ ꯀꯃꯥꯏ ꯀꯃꯥꯏ ꯂꯩꯕꯤꯔꯤꯒꯦ ꯀꯣꯂꯦꯖ ꯑꯗꯨꯝ ꯆꯠꯄꯤꯔꯤꯕꯣ
ꯍꯧꯖꯤꯛꯀꯥꯟꯁꯦ ꯀꯣꯂꯦꯖꯇꯤ ꯑꯩꯈꯣꯏ ꯀꯩꯅꯣ ꯇꯧꯔꯤꯌꯦ ꯍꯥꯏ ꯁꯨꯇꯤ ꯊꯥꯔꯤꯌꯦꯕꯀꯣ
ꯎꯝ
ꯑꯩ ꯍꯦꯛ ꯌꯥ ꯍꯧꯔꯛꯄꯗꯩ ꯇꯧꯕꯒꯩꯖꯦ ꯇꯨꯝ ꯍꯧꯒꯠꯂꯅꯤ ꯑꯗꯨꯝ ꯎꯝ ꯅꯨꯡꯇꯤꯒꯤ ꯄꯨꯡ ꯃꯉꯥ ꯃꯈꯥꯏ ꯁ꯭ꯋꯥꯏꯗ ꯑꯗꯨꯝ ꯍꯧꯒꯠꯂꯦꯕꯀꯣ
ꯎꯝ
ꯑꯗꯨ ꯍꯧꯒꯠꯂꯅꯤ ꯑꯗꯩꯗꯤ ꯕꯔꯖ ꯇꯧꯊꯣꯛꯑꯅꯤ ꯑꯗꯨꯒ ꯑꯩꯒꯤ ꯕ꯭ꯔꯦꯛꯐꯥꯁ ꯀꯩꯀꯥ ꯆꯥꯊꯣꯛ ꯑꯅꯤꯗꯅ
ꯎꯝ
ꯑꯗꯨꯒ ꯑꯃꯨꯛ ꯋꯥꯜꯀꯤꯡ ꯆꯦꯟꯕ ꯆꯠꯂꯦꯕꯀꯣ
ꯎꯝ
ꯁꯥꯥꯡꯅ ꯆꯦꯟꯕꯕꯨꯒꯤ ꯅꯠꯇꯦ ꯑꯩꯈꯣꯏꯒꯤ ꯈꯨꯟ ꯊꯪꯅꯕ ꯑꯃ ꯑꯩꯈꯣꯏ ꯍꯥꯏꯋꯦ ꯄꯔꯤꯡꯗꯣ
ꯎꯝ
ꯑꯗꯩꯗꯨꯗ ꯍꯥꯏꯐꯦꯠ ꯔꯥꯎꯟ ꯑꯅꯤꯒꯨꯝꯕ ꯆꯦꯜꯂꯦ
ꯎꯝ
ꯑꯗꯨ ꯍꯜꯂꯛꯑꯒ ꯏꯔꯨꯖ ꯃꯥꯏꯊ ꯊꯣꯛꯑꯒ ꯑꯃꯨꯛ ꯉꯥꯏꯍꯥꯛꯇꯪ ꯄꯣꯊꯥꯔꯒ ꯆꯥꯛ ꯂꯣꯏꯁꯤꯜꯂꯅꯤ ꯏꯃꯥꯅ
ꯎꯝ
ꯆꯥꯛ ꯆꯥꯊꯣꯛꯑꯅꯤ ꯆꯥꯛ ꯆꯥꯊꯣꯛꯑꯒ ꯑꯃꯨꯛ ꯁꯨꯝ ꯄꯣꯊꯥꯕꯣꯏ ꯀꯩ ꯑꯣꯏ ꯒꯦꯝ ꯅꯠꯇ꯭ꯔꯒ ꯑꯗꯨꯝ ꯐꯤꯂꯝ ꯒꯨꯝꯕ ꯌꯦꯡ
ꯎꯝ ꯒꯦꯝ ꯍꯥꯏꯁꯦ ꯀꯩ ꯒꯦꯝ ꯁꯥꯟꯅꯕꯤꯔꯤꯅꯣ
ꯒꯦꯝ ꯑꯗꯨꯝ ꯀꯩꯅꯣꯅꯤꯗ ꯑꯗꯨꯝ ꯑꯩ ꯆꯦꯁꯀꯨꯝꯕ ꯑꯗꯨꯝꯕ ꯑꯩ ꯀꯩꯅꯣ ꯁꯥꯟꯅꯩꯌꯦ ꯑꯣꯟꯂꯥꯏꯟ ꯒꯦꯝ ꯅꯠꯇꯕ ꯉꯍꯥꯛ ꯅꯨꯡꯉꯥꯏꯕꯒꯤ ꯀꯩꯅꯣꯒ ꯂꯩꯗꯅ ꯑꯩꯈꯣꯏꯒꯤ ꯂꯤꯟꯒꯤꯒ ꯀꯩꯔꯥꯛ ꯀꯥꯕꯤꯒꯤꯗꯣ
ꯎꯝ ꯎꯝ
ꯑꯗꯨꯒꯨꯝꯕ ꯀꯩꯀꯥ ꯁꯥꯟꯅꯕ ꯑꯗꯨ ꯁꯥꯟꯅꯔ ꯂꯣꯏꯔꯒ ꯉꯍꯥꯛ ꯄꯣꯊꯥꯔꯅꯤ ꯑꯗꯨ ꯇꯨꯝꯕ ꯍꯧꯒꯠꯂꯛꯄꯗꯗꯤ ꯑꯩꯈꯣꯏꯕꯥꯅ ꯑꯩꯈꯣꯏ ꯍꯧꯖꯤꯛ ꯑꯩꯈꯣꯏꯒꯤ ꯂꯧꯁꯤꯡ ꯃꯇꯝꯅꯤꯅꯀꯣ
ꯎꯝ
ꯂꯧꯕꯨꯛꯇ ꯉꯍꯥꯛ ꯆꯠꯂꯨꯁꯦꯅ ꯑꯃꯨꯛ ꯅꯨꯡꯗꯤꯟꯗ ꯑꯃꯨꯛ ꯉꯍꯥꯞ ꯂꯧꯕꯨꯛꯇ ꯆꯠꯂꯦ
ꯎꯝ
ꯂꯧꯕꯣꯛ ꯇꯥꯔꯒ ꯅꯥꯄꯤ ꯀꯩꯀꯥ ꯐꯣꯏꯕ ꯈꯣꯠꯄ ꯑꯈꯣꯏꯒꯤ ꯂꯕꯨꯛꯇ ꯀꯩꯅꯣꯒꯨꯝꯕ ꯅꯥꯄꯤ ꯍꯥꯄꯨꯒꯨꯝꯕ ꯌꯥꯝ ꯂꯩꯗꯅ ꯍꯧꯖꯤꯛꯇꯤ ꯅꯣꯡꯈꯔ ꯇꯥꯔꯛꯄꯒꯤ
ꯎꯝ
ꯂꯧꯕꯨꯛꯇꯣ ꯑꯩꯈꯣꯏꯒꯤ ꯂꯧꯗꯣ ꯈꯣꯏꯗꯣꯛꯄ ꯌꯥꯅꯕꯀꯣ ꯑꯗꯨ ꯇꯧꯔꯨꯔꯅꯤ ꯑꯗꯨ ꯍꯜꯂꯛꯄꯗ ꯑꯉꯥꯡ ꯇꯨꯏꯁꯟ ꯈꯔ ꯂꯩꯔꯝꯃꯅꯤ
ꯑꯣ
ꯄꯨꯡ ꯑꯩ ꯑꯍꯨꯝ ꯃꯈꯥꯏ ꯑꯗꯨꯋꯥꯏꯗ ꯑꯉꯥꯡ ꯇꯨꯏꯁꯟ ꯈꯔ ꯇꯧꯋꯦꯕꯀꯣ
ꯑꯥ
ꯑꯉꯥꯡꯗꯤ ꯌꯥꯝꯕꯇꯦ ꯑꯉꯥꯡ ꯃꯣꯏ ꯃꯔꯤ ꯃꯉꯥꯗꯅꯤ ꯃꯣꯏ ꯃꯉꯥ ꯑꯉꯥꯡꯁꯦ
ꯑꯉꯥꯡ ꯇꯨꯏꯁꯟ ꯇꯧꯕꯥꯖꯦ ꯁꯨꯝ ꯄꯣꯊꯥꯕ ꯑꯣꯏꯅꯒ ꯇꯧꯕꯅꯤꯅ ꯁꯨꯝ ꯏꯁꯥꯗꯁꯨ ꯑꯩꯒꯤ ꯈꯪꯖ ꯍꯩꯖꯕꯗꯣ ꯇꯥꯛꯊꯣꯛꯄꯅꯤꯗꯅ ꯑꯗꯤ ꯏꯁꯥꯒꯤ ꯅꯣꯂꯦꯖꯁꯨ ꯌꯥꯝ ꯍꯦꯟꯒꯠꯂꯦ ꯑꯉꯥꯡ ꯇꯨꯏꯁꯟ ꯇꯧꯕꯖꯦ
ꯑꯣ
ꯍꯥꯏꯗꯤ ꯑꯈꯣꯏꯅꯒ ꯇꯝꯃꯨꯔꯒ ꯀꯥꯎꯈ꯭ꯔ ꯄꯔꯥ ꯃꯌꯥꯝ ꯑꯃꯨꯛ ꯅꯤꯡꯖꯪꯍꯜꯂꯦꯕ
ꯃꯥꯅꯤ
ꯇꯥ ꯀꯥꯟꯗ
ꯎꯝ
ꯑꯗꯣ ꯃꯣꯏ ꯑꯅꯤꯃꯗꯤ ꯀ꯭ꯂꯥꯁ ꯇꯨꯅꯦ
ꯎꯝ
ꯑꯗꯨꯒ ꯃꯣꯏ ꯈꯔ ꯆꯥꯎ ꯑꯇꯩꯗꯤ ꯀ꯭ꯂꯥꯁ ꯐꯥꯏꯚ ꯉꯥꯛꯇꯅꯤ ꯃꯣꯏ ꯑꯍꯨꯝ ꯑꯃꯗꯤꯗꯤ ꯑꯗꯣ ꯑꯉꯥꯡ ꯈꯔ ꯂꯣꯏꯅꯕꯁꯤꯗꯤꯀꯣ ꯈꯤꯇꯪꯗꯤ ꯋꯥꯏꯌꯦ
ꯋꯥꯏ ꯍꯥꯏꯁꯦ ꯀꯩꯀꯩ ꯇꯧꯕꯤꯔꯤꯅꯣꯕ
ꯁꯦ ꯀꯩꯅꯣ ꯑꯆꯧꯕ ꯈꯔ ꯀ꯭ꯂꯥꯁ ꯐꯥꯏꯚ ꯀꯥꯕ ꯃꯣꯏꯕꯨꯗꯤ ꯒ꯭ꯌꯥꯟ ꯈꯔ ꯇꯥꯔꯦꯕ
ꯑꯥ
ꯑꯉꯥꯡ ꯑꯄꯤꯛꯄ ꯈꯔꯗꯨꯗꯤ ꯑꯈꯣꯏꯒꯤ ꯑꯩꯅꯒ ꯁꯤ ꯄꯥꯎꯒ ꯍꯥꯏꯔꯝ
ꯎꯝ
ꯑꯗꯨꯝ ꯀꯩꯅꯣꯃꯣꯏ ꯊꯣꯛꯄꯃꯥ ꯏꯩꯅ ꯍꯦꯛ ꯌꯦꯡꯍꯧꯗꯕꯗ ꯑꯃ ꯇꯧ ꯂꯩꯔꯝ
ꯃꯥꯅꯤꯅꯦ ꯍꯣꯏꯅꯦ ꯑꯗꯨꯕꯨꯗꯤ ꯑꯉꯥꯡ ꯍꯥꯏꯁꯦꯀꯣ ꯎꯝ ꯑꯗꯣ ꯀꯩꯅꯣꯅ ꯎꯝ ꯗꯗꯥꯅ ꯋꯥꯛꯀꯤꯡ ꯆꯦꯜꯂꯦ ꯍꯥꯏꯕꯤꯒꯤ ꯗꯥꯅ
ꯑꯥ
ꯀꯤꯂꯣꯃꯤꯇꯔ ꯀꯌꯥꯃꯨꯛꯀꯗꯤ ꯆꯟꯕꯤꯒꯦ ꯅꯣꯡꯃꯗ
ꯎꯗ ꯀꯂꯣꯃꯤꯇꯔ ꯑꯩꯟ ꯆꯦꯂꯤꯁꯦ ꯀꯂꯣꯃꯤꯇꯔ ꯃꯉꯥ ꯃꯉꯥ ꯑꯦꯗꯨꯃꯥꯏꯟ ꯂꯩꯔꯝꯗꯧ ꯃꯥꯜꯂꯦ
ꯌꯥꯝꯃꯤꯅꯤꯀꯣ ꯑꯗꯨꯗ
ꯎꯝ ꯍꯥꯏꯐꯦꯠ ꯑꯩ ꯆꯦꯠꯂꯤꯁꯦ ꯌꯥꯝ ꯀꯟꯅ ꯁꯦꯝꯦꯟꯕꯗꯤ ꯅꯠꯇꯦ ꯑꯗꯨꯝ ꯄꯨꯡꯈꯥꯏ ꯑꯃ ꯑꯗꯨꯏ ꯆꯥꯡ ꯑꯗꯨꯝ ꯆꯦꯜꯂꯦ
ꯄꯨꯡꯈꯥꯏ ꯑꯃꯗ ꯀꯤꯂꯣꯃꯤꯇꯔ ꯃꯉꯥ ꯆꯦꯟꯕ ꯀꯥꯏꯁꯦ ꯑꯗꯨꯝ ꯌꯥꯝꯗꯤ ꯌꯥꯝꯃꯦꯀꯣ
ꯍꯣꯏ ꯑꯗꯨꯝ ꯆꯥꯡ ꯑꯃꯗ ꯆꯦꯟꯕꯅꯤ ꯌꯥꯝ ꯀꯟꯅꯗꯤ ꯆꯦꯟꯗꯦ ꯍꯥꯏꯅꯗꯤ ꯑꯩ ꯏꯁꯥ ꯅꯨꯡꯉꯥꯏꯅꯕ ꯃꯐꯝ ꯃꯒ ꯂꯧꯊꯣꯛꯄꯅꯤꯅꯀꯣ ꯍꯥꯏꯗꯤ ꯑꯗꯨꯝ ꯐ ꯍꯛꯆꯥꯡ ꯁꯥꯖꯦꯜ ꯑꯣꯏꯅ ꯆꯦꯟꯕꯅꯤꯅ ꯌꯥꯝ ꯊꯣꯏꯗꯣꯛꯅ ꯑꯩꯉꯣꯟꯗꯗꯤ ꯅꯨꯡꯇꯤꯒꯤ ꯇꯧꯒꯤꯕ ꯊꯕꯛꯅꯤꯅꯀꯣ ꯑꯗꯨꯗꯤ ꯀꯌꯥꯝ ꯋꯥꯅꯗꯤ ꯊꯣꯛꯇ꯭ꯔꯦ ꯑꯗꯨ ꯇꯁꯟꯗꯣ ꯂꯣꯏꯔꯅꯤ ꯑꯗꯨ ꯂꯣꯏꯕꯗꯩꯗꯤ ꯄꯨꯡ ꯃꯉꯥ ꯑꯗꯥꯏꯋꯥꯗ ꯑꯩꯈꯣꯏꯗꯤ ꯁꯥꯟꯅꯐꯝꯗꯣ ꯂꯥꯏ ꯊꯥꯜꯂꯦꯕꯀꯣ
ꯑꯥ
ꯑꯗꯨ ꯅꯨꯪꯗꯥꯪꯋꯥꯏꯔꯝ ꯊꯣꯛꯑꯒ ꯑꯩ ꯕꯣꯜꯁꯨ ꯈꯔꯥ ꯈꯔꯥ ꯁꯟꯑꯩꯌꯦ ꯕꯣꯜ ꯑꯃꯨꯛ ꯁꯥꯟꯅꯔꯨꯕꯅꯤ ꯅꯥꯇꯦ ꯅꯥꯇꯦ ꯑꯩꯗꯤ ꯕꯣꯂꯤꯕꯣꯜ ꯑꯣꯏꯟ ꯁꯥꯅꯩꯌꯦ ꯑꯗꯣ ꯉꯥꯏꯍꯥꯛ ꯁꯥꯟꯅꯔꯨꯔꯅꯤ ꯍꯛꯆꯥꯡ ꯁꯠꯁꯦ ꯅꯣꯏꯅ ꯑꯗꯨꯒ ꯍꯜꯂꯛꯑꯅꯤ ꯅꯨꯡꯗꯥꯡ ꯄꯨꯡ ꯇꯔꯦꯠ ꯇꯥꯔꯝꯗꯥꯏ ꯑꯗꯥꯏꯗ ꯑꯗꯨ ꯍꯜꯂꯛꯑꯒ ꯏꯔꯣꯏ ꯁꯨꯃꯥꯏꯅ ꯊꯣꯛꯑꯒ ꯆꯥꯛ ꯑꯣꯏꯔꯝꯗ꯭ꯔꯒꯅ ꯉꯥꯏꯍꯥꯛ ꯑꯃꯨꯛ ꯂꯥꯏꯔꯤꯛ ꯑꯃꯨꯛ ꯌꯦꯡꯉꯦ
ꯍꯣꯏꯅꯦ
ꯑꯗꯨ ꯑꯗꯨ ꯂꯣꯏꯕꯒ ꯏꯃꯥꯅ ꯆꯥꯛ ꯂꯣꯏꯔꯤ ꯀꯧꯔꯛꯑꯅꯤ
ꯎꯝ
ꯆꯥꯛ ꯆꯥꯊꯣꯛꯑꯅꯤ ꯅꯍꯥꯟꯃꯨꯛ ꯑꯩ ꯇꯧꯐꯝ ꯊꯣꯛꯄ ꯐꯤꯂꯝ ꯌꯦꯡꯕꯅꯤ ꯈꯪꯗꯦ ꯑꯗꯨꯃꯥꯏꯅ ꯇꯧꯔꯦ ꯅꯠꯇꯒ ꯒꯥꯪꯝ ꯁꯥꯟꯅꯔꯗꯅ
ꯎꯝ
ꯄꯨꯡꯒꯥꯏ ꯑꯃ ꯀꯩ ꯑꯃ ꯑꯗꯨꯒ ꯑꯃꯨꯛ ꯃꯣꯕꯅ ꯑꯃꯨꯛ ꯉꯍꯥꯛ ꯌꯦꯡꯊꯣꯛꯄ
ꯎꯝ
ꯄꯨꯡ ꯇꯔꯥꯃꯊꯣꯏ ꯇꯥꯕꯥ ꯑꯗꯨꯋꯥꯏꯗ ꯑꯃꯨꯛ ꯇꯨꯝꯃꯅꯤ
ꯍꯣꯏ ꯂꯥꯏꯛ ꯑꯁꯤꯁꯨ ꯄꯥꯗꯕ ꯌꯥꯗꯕꯅꯤ
ꯃꯥꯅꯦ ꯅꯨꯡꯇꯤꯒꯤ ꯃꯃꯥꯏ ꯁꯨꯝ ꯇꯧꯗ ꯃꯇꯝꯁꯦ ꯑꯗꯨꯝ ꯍꯧꯈꯤꯕ ꯈꯪꯍꯧꯗꯦꯒ
ꯎꯝ
ꯆꯟꯗꯤ ꯀꯃꯥꯏ ꯀꯃꯥꯏꯅ ꯃꯇꯝꯁꯤꯕꯨ ꯂꯦꯜꯂꯤꯒꯦ
ꯑꯩꯒꯤꯁꯨ ꯀꯩꯁꯨ ꯊꯣꯏꯗꯣꯛꯄꯗꯤ ꯂꯩꯇꯦꯗ ꯍꯥꯏꯗꯤ ꯑꯩꯁꯦ ꯍꯧꯖꯤꯛ ꯀꯣꯂꯦꯖ
ꯎꯝ
ꯀꯩꯅꯣ ꯇꯧꯖꯩꯑꯕ ꯑꯗꯨꯝ ꯑꯌꯨꯛꯁꯦ ꯈꯤꯇꯪ ꯉꯟꯅꯅꯤ ꯍꯧꯒꯠꯂꯅꯤꯀꯣ ꯀꯣꯂꯦꯖ ꯆꯠꯄꯅꯤꯅ
ꯎꯝ
ꯍꯧꯒꯠꯂꯒ ꯏꯃꯨꯡꯒꯤ ꯀꯩꯀꯩ ꯂꯣꯏꯁꯤꯟꯕ ꯌꯥꯕ ꯈꯔ ꯏꯅꯥꯎꯄꯤꯒ ꯇꯧꯔꯒ ꯂꯣꯏꯁꯤꯟꯃꯤꯟꯅꯔꯝꯃꯦ
ꯑꯗꯨ ꯇꯧꯔꯀꯥꯟꯗ ꯑꯃꯨꯛ ꯆꯥꯛ ꯏꯁꯤꯡ ꯊꯣꯡꯃꯤꯟꯅꯔꯦ ꯏꯅꯥꯎꯄꯤꯒ ꯑꯗꯨꯒ ꯆꯥꯊꯣꯛꯃꯤꯟꯅꯔꯒ ꯀꯣꯂꯦꯖ ꯑꯃꯨꯛ ꯆꯠꯅꯤ ꯑꯗꯨꯒꯤ ꯑꯗꯨꯝ ꯀꯣꯂꯦꯖ ꯄꯨꯡ ꯑꯅꯤ ꯑꯍꯨꯝ ꯑꯗꯨꯋꯥꯏꯗ ꯑꯗꯨꯝ ꯍꯟꯖꯔꯛꯑꯦꯕꯀꯣ
ꯑꯗꯨꯅ ꯀꯣꯂꯦꯖ ꯍꯜꯂꯛꯑꯀꯥꯟꯗ ꯄꯨꯡꯈꯥꯏꯃꯨꯛ ꯀꯩꯃꯨꯛ ꯑꯃꯨꯛ ꯄꯣꯊꯔꯛꯒ ꯑꯩꯁꯨ ꯇꯨꯏꯁꯟ ꯇꯧꯖꯩꯑꯕ
ꯑꯉꯥꯡ ꯀꯌꯥꯃꯨꯛ ꯇꯧꯔꯤꯅꯣ
ꯑꯉꯥꯡ ꯃꯉꯥꯃꯨꯛ ꯇꯧꯋꯦꯕ ꯍꯧꯖꯤꯛꯁꯦ
ꯑꯥ
ꯑꯗꯨ ꯇꯨꯏꯁꯟ ꯇꯧꯊꯣꯛꯑꯅꯤ ꯑꯗꯨꯗꯨꯒ ꯇꯨꯏꯁꯟꯁꯦ ꯑꯗꯨꯝ ꯄꯨꯡ ꯃꯉꯥ ꯃꯉꯥ ꯃꯈꯥꯏꯐꯥꯎ ꯑꯗꯨꯝ ꯇꯧꯋꯦꯕ
ꯑꯣ ꯐꯩꯅꯦ ꯑꯉꯥꯡ ꯇꯥꯛꯄꯁꯨ ꯌꯥꯝ ꯀꯥꯟꯅꯩꯀꯣ
ꯎꯝ ꯀꯥꯟꯅꯩ ꯍꯥꯏꯗꯤ ꯑꯩꯈꯣꯏꯅ ꯀꯥꯎꯊꯣꯛꯈꯤꯕ ꯄꯣꯠꯇꯣ ꯑꯃꯨꯛ ꯅꯤꯡꯁꯤꯡꯕ ꯉꯝꯃꯤꯗꯅ ꯃꯣꯏ ꯇꯥꯛꯄꯗ
ꯅꯪꯁꯦ ꯑꯉꯥꯡꯗꯤ ꯀ꯭ꯂꯥꯁ ꯀꯌꯥ ꯀꯌꯥ ꯀꯥꯕꯅꯣ ꯇꯧꯔꯤꯕꯣ
ꯀ꯭ꯂꯥꯁꯁꯦ ꯑꯩꯗꯤ ꯍꯧꯖꯤꯛ ꯀ꯭ꯂꯥꯁ ꯑꯩꯠ ꯐꯥꯎꯗꯤ ꯇꯧꯋꯦꯕꯀꯣ
ꯑꯥ
ꯍꯧꯖꯤꯛ ꯑꯩꯉꯣꯟꯗ ꯌꯥꯎꯔꯤꯁꯦ ꯑꯉꯥꯡ ꯀ꯭ꯂꯥꯁ ꯀꯩꯅꯣ ꯀꯥꯕ ꯀꯦ ꯖꯤ ꯀꯥꯕ ꯋꯥꯟ ꯀꯥꯕ ꯊ꯭ꯔꯤ ꯀꯥꯕ
ꯎꯝ
ꯆꯥꯕ ꯑꯃꯒ ꯌꯥꯎꯋꯦꯕ
ꯑꯣ ꯑꯁ ꯅꯪ ꯑꯉꯥꯡ ꯈꯔ ꯄꯤꯛꯄꯁꯤ ꯑꯗꯨꯗꯤ ꯅꯨꯡꯉꯥꯏꯕ꯭ꯔ ꯗꯣꯏꯗꯤ ꯀꯃꯥꯏꯅ ꯇꯧꯒꯦ
ꯑꯉꯥꯡ ꯂꯣꯏꯅꯕꯁꯦ ꯑꯩꯗꯤ ꯅꯨꯡꯉꯥꯏ ꯍꯥꯏꯇꯥꯔꯦ ꯑꯗꯨꯝ
ꯎꯝ
ꯅꯨꯡꯉꯥꯏ ꯍꯥꯏꯕꯗꯤ ꯑꯗꯨꯝ ꯐꯖꯅ ꯇꯞꯅ ꯇꯞꯅ ꯍꯥꯏꯕꯗ ꯌꯥꯗ ꯇꯥꯔꯗꯤ ꯍꯣꯏ ꯙꯞꯄꯨꯗꯤ ꯈꯔ ꯇꯧꯕ ꯈꯔꯁꯨ ꯀꯤꯍꯟꯗ ꯌꯥꯄꯣꯟꯇꯦ
ꯍꯣꯏ ꯍꯣꯏ
ꯎꯝ ꯑꯗꯨꯃꯥꯏꯅ ꯑꯗꯨꯝ ꯇꯧꯔ ꯂꯣꯏꯅꯩ ꯍꯥꯏꯇꯥꯔꯦ ꯑꯩꯗꯤ ꯀꯩꯁꯨ ꯊꯣꯏꯗꯣꯛꯅ ꯋꯥꯕꯗꯤ ꯑꯣꯏꯗꯦꯕ
ꯑꯥ
ꯑꯗꯨꯗꯨꯒ ꯍꯧꯖꯤꯛꯀꯤ ꯇꯨꯋꯏꯁꯟꯁꯦ ꯂꯣꯏꯔꯛꯑꯅꯤꯗꯅ
ꯎꯝ
ꯇꯨꯏꯤꯁꯟꯁꯦ ꯂꯣꯏꯔꯛꯑꯀꯥꯟꯗ ꯑꯃꯨꯛ ꯅꯨꯡꯗꯥꯡꯒꯤ ꯆꯥꯛ ꯊꯣꯡꯕꯅꯤꯅ ꯏꯟꯖꯥꯡ ꯅꯨꯡꯁꯥꯡ ꯁꯦꯝꯕ ꯈꯣꯠꯄ ꯈꯔ ꯑꯃꯨꯛ ꯇꯧꯔꯦ
ꯑꯣꯏ
ꯁꯤ ꯇꯧꯔꯒ ꯊꯣꯡꯗꯣꯛꯃꯤꯟꯅꯔꯒ ꯑꯃꯨꯛ ꯆꯥꯊꯣꯛꯃꯤꯟꯅꯔꯅꯤ ꯑꯗꯒꯤ ꯂꯥꯏꯔꯤꯛ ꯉꯥꯏꯍꯥꯛ ꯄꯥꯔ ꯄꯥꯔꯦ ꯅꯠꯇ꯭ꯔꯒ ꯒꯦꯝ ꯉꯥꯏꯍꯥꯛ ꯁꯥꯟꯅꯔ ꯁꯥꯟꯅꯔꯦ ꯑꯗꯨꯒ ꯑꯗꯨꯝ ꯇꯨꯝꯃꯤ꯫
ꯑꯣ ꯅꯪ ꯀꯣꯂꯦꯁ ꯀꯩꯒꯥꯗꯤ ꯅꯪꯕꯨ ꯀꯥꯔꯤ ꯕꯣ?
ꯀꯣꯂꯦꯖꯁꯨ ꯑꯗꯨꯝ ꯀꯥꯔꯤ ꯍꯧꯖꯤꯛꯁꯦ꯫
ꯑꯣ ꯫ꯑꯗꯨꯗꯤ ꯐꯩꯅꯦ ꯅꯪ ꯃꯇꯝꯁꯨ ꯃꯥꯡꯍꯟꯗꯔꯦ
ꯎꯝ ꯂꯣꯏꯖꯨ ꯂꯣꯏꯁꯟ ꯆꯜꯂꯛꯇꯣꯔꯕꯅꯤꯅꯅꯦ
ꯎꯝ
ꯑꯗꯨꯝ ꯍꯟꯗꯛꯇꯤ ꯀꯣꯂꯦꯖꯇꯤ ꯆꯥꯡꯗꯤ ꯅꯥꯏꯔꯦ ꯂꯣꯏꯁꯤꯜꯂꯝꯗꯥꯏꯒꯤ
ꯑꯣ ꯍꯣ ꯅꯣꯏꯗꯤ ꯑꯥ ꯍꯤꯡꯒꯣꯜꯒꯨꯝꯕ ꯂꯩꯕ ꯅꯠꯇ꯭ꯔꯣ?
ꯎꯝ ꯍꯤꯡꯒꯣꯜꯒꯨꯝꯕꯖꯦ ꯌꯥꯝ ꯆꯥꯎꯅꯗꯤ ꯂꯩꯇꯦ ꯃꯇꯦꯛ ꯃꯌꯥꯕꯨꯗꯤ ꯈꯔ ꯂꯩꯌꯦꯕ꯫
ꯑꯥ
ꯗ ꯑꯗꯨꯝ ꯏꯟꯖꯥꯡ ꯊꯥꯕ ꯈꯣꯠꯄꯁꯨ ꯑꯗꯨꯝ ꯇꯧꯋꯦꯕ ꯑꯩꯈꯣꯏ ꯃꯥ ꯍꯣꯏꯅ
ꯑꯣ ꯀꯔꯤ ꯀꯔꯤ ꯀꯩꯅꯣꯗꯤ ꯊꯥꯕ ꯍꯦꯟꯖꯥꯡ ꯊꯥꯕ?
ꯌꯦꯟꯖꯥꯡ ꯊꯥꯕꯁꯦ ꯌꯦꯟꯗꯦꯝꯒꯨꯝꯕ ꯃꯇꯝꯅꯤꯗꯅ ꯍꯧꯖꯤ
ꯃꯥꯅꯦ ꯃꯥꯅꯦ
ꯀꯥꯔꯣꯠ ꯑꯈꯥꯕꯤ
ꯎꯝ
ꯑꯗꯩ ꯑꯩꯈꯣꯏ ꯆꯝꯐꯨꯠ ꯍꯋꯥꯏꯗꯣ ꯑꯗꯨ ꯊꯥꯏ꯫ ꯑꯗꯒꯤ ꯍꯋꯥꯏ ꯑꯁꯥꯡꯕꯤꯁꯨ ꯑꯗꯨꯝ ꯌꯥꯜꯂꯦ ꯃꯔꯛꯇ꯫
ꯑꯣ
ꯗꯗꯥ ꯍꯣꯏꯗꯤ ꯇꯧꯕꯤꯕꯨ꯭ꯔꯣ ꯁꯨꯃꯥꯏꯅ?
ꯑꯩꯈꯣꯏꯖꯦ ꯍꯤꯡꯒꯣꯜꯗꯤ ꯈꯔ ꯆꯥꯎꯋꯦꯕ ꯑꯩꯈꯣꯏꯖꯦ ꯑꯗꯣ ꯆꯥꯎꯕꯗꯨ ꯌꯥꯝ ꯀꯟꯅ ꯊꯥꯕꯗꯤ ꯉꯝꯗ꯭ꯔꯦ ꯍꯥꯏꯕꯗꯤ ꯏꯃꯥꯁꯨ ꯈ ꯊꯕꯛ ꯈ ꯆꯤꯟꯕ
ꯍꯥꯏꯗꯤ ꯏꯃꯥ ꯍꯣꯏꯁꯨ ꯀꯩꯅꯣꯒꯤ ꯃꯥꯒꯤ ꯑꯗꯨꯝ ꯊꯕꯛ ꯑꯃ ꯂꯪꯒꯤ ꯀꯔꯕꯥꯔ ꯈꯔ ꯇꯧꯋꯦ꯫ ꯑꯗꯨ ꯇꯧꯕꯩ ꯇꯧꯕꯅꯤꯅ ꯆꯪꯕ ꯉꯝꯗꯦꯕ ꯑꯩꯈꯣꯏ ꯕꯥꯍꯣꯏꯗꯤ ꯑꯗꯨꯝ ꯑꯅꯝꯕ ꯃꯇꯝꯗ ꯂꯧꯕꯨꯛꯇ ꯂꯩꯃꯤꯅꯀꯣ꯫
ꯎꯝ
ꯑꯗꯨꯒ ꯏꯆꯦ ꯂꯩꯉꯥꯏꯗꯗꯤ ꯌꯥꯝ ꯊꯥꯔꯝꯃꯦ꯫
ꯎꯝ
ꯆꯦꯁꯨ ꯃꯌꯨꯝ ꯄꯥꯟꯈ꯭ꯔꯦ꯫
ꯑꯗꯨꯅꯤ ꯑꯩꯈꯣꯏꯒꯤ ꯆꯥꯅꯕ ꯈꯔ ꯀꯣꯟꯅꯅꯕ ꯈꯔꯒꯗꯤ ꯊꯥꯖꯩꯌꯦ꯫ ꯌꯥꯝ ꯀꯥ ꯍꯦꯟꯅ ꯄꯥꯕꯗꯤ ꯂꯣꯏꯗ꯭ꯔꯤ ꯍꯥꯏꯗꯤ ꯅꯤꯎꯃꯣꯅꯤꯛꯁ ꯍꯧꯔꯤꯅꯤꯀꯣ
ꯑꯗꯣ ꯑꯩꯈꯣꯏꯅ ꯃꯥꯏꯄꯨꯅꯅ ꯌꯥꯝ ꯀꯟꯅ ꯊꯥꯖꯤꯜꯂꯨꯕꯗꯤ ꯉꯝꯗ꯭ꯔꯦꯕ
ꯎꯝ
ꯑꯗꯨꯝ ꯃꯥꯒꯤ ꯃꯥꯒꯤ ꯊꯕꯛ ꯇꯧꯅꯈꯤꯕꯗ
ꯍꯣꯏ ꯑꯗꯨꯕꯨꯗꯤ
ꯑꯣ ꯏꯆꯟ ꯋꯥꯔꯤꯁꯨꯦ ꯌꯥꯝ ꯅꯨꯡꯉꯥꯏꯔꯤ ꯃꯊꯪ ꯑꯃꯨꯛ ꯇꯧꯔꯛꯀꯦ
ꯍꯣꯏ ꯍꯣꯏ ꯑꯗꯨꯝ ꯇꯧꯕꯤꯔꯛꯑꯣ ꯀꯥꯏꯗꯦ
ꯍꯣ ꯍꯣꯏ
ꯎꯝ ꯍꯣꯏ ꯊꯝꯖꯔꯒꯦ ꯊꯝꯖꯔꯒꯦ